ꯍꯜꯂꯣ
ꯎꯝ
ꯍꯜꯂꯣ
ꯑ ꯇꯥꯗꯕ꯭ꯔꯣ
ꯍꯣꯏ ꯇꯑꯌꯦ ꯑꯩꯒꯤ ꯐꯣꯟꯅꯔ ꯅꯪ ꯅꯦꯠꯋꯥꯛꯅꯔꯣ
ꯂꯦꯗꯤ ꯐꯥꯏꯚ ꯖꯤ ꯆꯠꯂꯕ
ꯑꯩꯒꯤꯁꯦ ꯐꯥꯏꯚꯖꯤ ꯆꯠꯂ ꯅꯪ ꯑꯗꯨꯕꯨꯗꯤ
ꯇꯕ꯭ꯔꯣ
ꯑꯗꯦ ꯍꯥꯏꯈꯔꯤ ꯇꯧꯔꯒ ꯂꯩꯕ꯭ꯔꯥ
ꯁꯤꯗꯤ ꯑꯗꯨꯝ ꯐ꯭ꯔꯤꯗ ꯂꯩꯌꯦ ꯀꯣꯏꯕ ꯆꯠꯀꯦ ꯇꯧꯕꯅꯦ ꯃꯥꯡ ꯅꯨꯡꯉꯥꯏꯗꯕꯅꯤꯅ ꯑꯗꯨꯝ ꯀꯦꯟꯁꯦꯜ ꯇꯧ
ꯕꯣꯟꯅ ꯑꯩꯉꯣꯟꯗ ꯀꯔꯤꯒꯤ ꯑꯩꯉꯣꯟꯗ ꯁꯤꯒꯨꯝꯕ ꯃꯥꯡ ꯃꯥꯡꯍꯟꯕ꯭ꯔꯥ ꯀꯣ ꯍꯥꯏꯅ ꯍꯥꯏ ꯍꯥꯡꯕ ꯀꯅꯥꯅ ꯈꯪꯒꯦꯔꯣ ꯑꯩꯉꯣꯟꯗ ꯈꯛ ꯍꯪꯉꯒ ꯅꯪ ꯈꯪꯒꯦꯔꯣ ꯍꯥꯏꯅ ꯍꯥꯏꯕ ꯑꯩꯅ
ꯑꯁ ꯃꯥꯒꯤ ꯍꯪꯒꯥ ꯏꯃꯥꯥꯟ ꯅꯕꯒꯤ ꯃꯥꯡꯗꯣ ꯈꯔ ꯔꯤꯂꯦꯠ ꯇꯥꯎꯕꯒꯤ ꯑꯩꯈꯣꯏꯁꯨ ꯀꯤꯕꯅꯤꯗ ꯑꯍꯥꯟꯕꯥꯟꯕꯗꯗꯤ ꯀꯤꯗꯕꯅꯦ
ꯑ ꯍꯣꯏ ꯃꯅ ꯁꯨꯝ ꯑꯩꯉꯣꯟꯗ ꯍꯥꯢꯕ ꯢꯁ ꯃꯥꯏ ꯇꯧꯋꯦ ꯍꯥꯏꯅ
ꯎꯝ ꯑꯩꯈꯣꯏꯗꯣ ꯂꯣꯛꯇꯥꯛ ꯅ ꯅꯠꯇ꯭ꯔꯗꯤ ꯔꯝꯔꯥꯏꯗ ꯆꯠꯁꯦꯔꯥꯅ ꯄ꯭ꯂꯥꯟ ꯇꯧꯕꯅꯦꯕ
ꯑꯝ
ꯁꯨ ꯂꯧꯒꯦ ꯇꯧꯕꯅꯦ ꯏꯚꯅꯤꯡꯅꯅ
ꯑꯣ ꯂꯧꯕꯤꯔꯗꯤ ꯌꯨꯝꯗ ꯊꯣꯡ
ꯎꯝ ꯍꯣꯏ ꯆꯥꯛꯀꯨꯝꯕ ꯊꯣꯡ ꯈ꯭ꯔꯥ ꯈꯔ ꯉꯟꯅ ꯆꯠꯂꯒ ꯉꯟꯅ ꯍꯜꯂꯛꯁꯤꯔꯥ ꯅꯈꯣꯏꯗ ꯄ꯭ꯂꯥꯟ ꯇꯧꯕꯅꯦꯕ ꯐꯔꯁꯇꯗꯤ ꯎꯝ
ꯕꯤꯖꯥꯟꯒ ꯂꯩ ꯂꯩꯕꯒꯦꯔ ꯍꯥꯏ ꯍꯥꯏꯕ꯭ꯔꯥ ꯂꯩꯔꯗꯤ ꯀꯥꯏꯅ ꯅꯪꯒꯤ ꯃꯥꯡꯗ ꯍꯥꯟꯅ ꯎꯍꯟꯕꯤꯔꯤ ꯀꯅꯥꯁꯨ ꯁꯤꯔꯣꯏ ꯍꯥꯏꯅ
ꯅꯅꯗꯦ ꯃꯪꯗꯨꯅꯦꯗ ꯈ꯭ꯋꯥꯏꯗꯒꯤ ꯀꯤꯕꯗ ꯃꯥꯒꯤꯗꯤ ꯈꯔ ꯔꯤꯂꯦꯠ ꯇꯎꯕꯅꯤꯅ
ꯍꯥꯏꯦ ꯇꯝ ꯍ
ꯃꯥꯒꯤ ꯃꯃꯥꯒꯤ ꯃꯪꯗ ꯃꯃꯥꯅ ꯅꯪ ꯍꯌꯦꯡ ꯀꯥꯏꯗ ꯆꯠꯀꯦꯔꯥ ꯎ ꯂꯣꯛꯇꯥꯛꯒꯨꯝꯕꯗꯗꯤ ꯆꯠꯀꯅꯣ ꯍꯥꯏꯌꯦ ꯍꯥꯏꯌꯦ
ꯑ
ꯏꯁꯤꯡ ꯈꯔ ꯂꯥꯏꯑꯦ ꯑꯗꯣ ꯃꯄꯥꯟꯗ ꯒ꯭ꯔꯥꯁꯀꯨꯝꯕ ꯈꯔ ꯈꯔ ꯂꯥꯏꯑꯦ ꯑꯗꯣ ꯃꯥꯗꯣ ꯌꯦꯡꯕꯗ ꯋꯥꯈꯜ ꯌꯥꯝ ꯋꯥꯕ ꯃꯥꯜꯂꯦꯅ ꯑꯗꯨꯒꯤ ꯆꯠ ꯇꯝꯅꯤ ꯈꯣꯏꯁꯨ ꯌꯥꯝꯔꯥꯏ ꯆ ꯆ ꯁꯦꯔꯥ ꯅꯃꯛ ꯇꯕ ꯃꯥꯅꯦꯗꯤ ꯅꯣꯏꯅ ꯆꯠꯄ ꯌꯥꯔ ꯆꯠꯁꯦꯅꯗꯤ ꯍꯥꯏꯕꯅꯦ ꯑꯗꯨꯗꯣ ꯑꯩꯈꯣꯏꯁꯨ ꯀꯤꯕ
ꯎꯝ ꯃꯪꯗꯨꯒ ꯅꯪꯦ ꯑ ꯍꯣꯟꯒ ꯀꯥꯏꯩꯅꯣ ꯕꯣꯟꯒꯤ ꯃꯃꯥꯡꯗꯣ ꯍꯣꯏ
ꯏꯃꯥꯟꯅꯕꯗꯅ ꯅꯪ ꯌꯥꯎꯗꯕꯤ ꯃꯅꯕꯤꯁꯤꯡ ꯄꯨꯔꯒ ꯆꯠꯈ꯭ꯔ ꯆꯠꯈ꯭ꯔꯒꯦ ꯍꯥꯏꯕ ꯍꯣꯏ ꯍꯣꯏ ꯍꯥꯏꯕꯅꯦ ꯑꯩꯅ ꯃꯣꯏꯁꯨꯈꯔꯥ ꯇꯥꯟꯕꯥꯟꯕ ꯃꯥꯂꯦ ꯑꯩ ꯌꯥꯎꯗ꯭ꯔꯗꯤ
ꯗꯁꯇꯔꯤꯅꯦ ꯅꯤꯡꯅꯤꯃꯤꯌꯥ
ꯑꯣ
ꯑꯗꯨꯟꯅ ꯐꯩꯗ ꯅꯪ ꯑꯣꯏꯗ꯭ꯔꯁꯨ ꯃꯤ ꯑꯇꯣꯞꯄ ꯑꯣꯏꯔꯝꯕ ꯌꯥꯏꯅ ꯃꯥꯒꯤ ꯃꯪꯒꯤ ꯀꯩꯅꯣ ꯑꯣꯏ
ꯎꯝ ꯑꯁ ꯉꯔꯥꯡꯗꯤ ꯇꯨꯝꯕ ꯐꯥꯎ ꯀꯤꯕꯅꯦꯍꯦ ꯍꯧꯖꯤꯛꯇꯤ ꯑꯗꯨꯝ
ꯎ
ꯃꯥꯡꯗꯦ ꯃꯔꯥꯛ ꯃꯔꯥꯛꯛꯇ ꯑꯗꯨꯃꯥꯏꯅ ꯇꯥꯎꯕꯅꯦꯅꯗꯤ ꯍꯥꯏꯌꯦꯦ
ꯍꯕꯁꯨ ꯌꯥꯗꯦ ꯟꯅ ꯌꯦꯡꯉꯦ
ꯀꯔꯤ ꯇꯍꯂꯕ꯭ꯔꯥ ꯅꯅ
ꯑ ꯉꯁꯤ ꯉꯁꯤꯗꯣ ꯄꯨꯡ ꯔꯣ ꯄꯨꯡ ꯕꯔꯣ ꯃꯈꯥꯏꯗ ꯀꯩꯅꯣ ꯗꯨꯀꯥꯟ ꯊꯣꯛꯀꯦ ꯍꯥꯏꯅ ꯗ꯭ꯔꯦꯁ ꯂꯣꯏ ꯂꯣꯏꯔꯀꯥꯟꯁꯤꯗ ꯃꯄꯨꯗꯨꯅ ꯉꯁꯤꯗꯤ ꯄꯨꯡ ꯑꯍꯨꯝ ꯑꯣ ꯑꯍꯨꯝ ꯂꯥꯛꯑꯣ ꯍꯥꯏꯅ ꯍꯥꯏꯔꯛꯄ
ꯑ
ꯑꯗꯨꯒꯤ ꯃꯨꯀ ꯇꯨꯝꯕꯥ
ꯎꯝ ꯐꯅ ꯕꯣꯒꯨꯝꯕ ꯌꯦꯡꯗ꯭ꯔꯣ ꯅ ꯑꯩꯗꯤ
ꯌꯦꯡꯅꯦ ꯐꯅꯥꯜꯗ ꯐꯅꯥꯜꯗ ꯑꯣꯏꯅ ꯌꯦꯡꯒꯦ
ꯏꯁ ꯀꯅꯥꯕꯨꯁꯨ ꯄꯣꯔꯠ ꯇꯧꯅꯤ
ꯍꯒ ꯅꯅꯥꯕꯨ ꯇꯥꯎꯁꯤꯂ
ꯑꯦꯌꯥꯥꯏ ꯅꯍꯣꯏ
ꯑ ꯖꯦꯕꯨꯁꯅꯥꯕ ꯅꯃꯤꯠꯇꯗꯤ ꯌꯦꯡꯗꯤ ꯌꯦꯡꯗꯅꯤ
ꯑꯦꯁ ꯉꯁꯤ ꯁꯥꯟꯅꯕꯅꯦ
ꯐꯖꯅ ꯇꯨꯝꯔꯤꯉꯩꯗ ꯉꯟꯃꯟꯕꯒꯦ ꯀꯅꯥꯅ ꯌꯦꯡꯒꯦꯔꯣꯗꯣ
ꯑꯩꯁꯨ ꯍꯧꯒꯠꯂꯒ ꯌꯦꯡꯕꯅꯦ ꯑꯗꯨꯝ ꯇꯨꯝꯈ꯭ꯔꯕ ꯑꯩꯁꯨ ꯌꯦꯕ ꯂꯣ ꯏꯗꯦ ꯒꯣ ꯑꯍꯨꯝ ꯆꯥꯡꯈ꯭ꯔꯕꯅꯤꯅ ꯑꯣꯖꯥꯅꯁꯨ ꯌꯦꯡꯗꯦꯗꯥ ꯑꯩꯁꯨ ꯇꯨꯝꯅꯤꯡꯕꯤꯒꯦ ꯍꯣꯏ ꯉꯝꯈꯔꯤꯅꯥ ꯑꯃ ꯑꯣꯏ ꯃꯣꯏꯗꯣ ꯅꯦꯛꯁꯇ ꯁꯥꯟꯅꯔꯒ ꯅꯣꯛ ꯑꯥꯎꯠꯤ ꯆꯪꯈ꯭ꯔꯅꯤ ꯉꯝꯂꯗꯤ ꯑꯃꯨꯛ
ꯀꯅꯥ ꯀꯅꯥꯕꯣ
꯭ꯔꯥꯖꯤꯜꯅꯤꯗ
ꯑ
ꯒꯣꯜꯗꯣ ꯑꯗꯨꯝ ꯏꯁꯀꯣꯔ ꯇꯧꯋꯦ ꯃꯣꯏꯗꯤ ꯗ꯭ꯔꯣꯗꯤ ꯆꯠꯇ꯭ꯔꯤꯌꯦꯅ
ꯎꯝ ꯄꯣꯔꯇꯨꯒꯜ ꯄꯣꯔꯇꯨꯒꯜꯗꯤ ꯀꯔꯝ ꯀꯥꯟꯅꯝꯕꯀꯁꯤꯅꯥꯒꯦꯔꯣ
ꯗꯦꯠ ꯇ꯭ꯋꯦꯟꯇꯤ ꯇꯨ ꯇ꯭ꯋꯦꯟꯇꯤ ꯊ꯭ꯔꯤ ꯑꯗꯨꯋꯥꯏꯗ ꯁꯥꯟꯅꯅꯤꯡꯉꯥꯏ ꯃꯥꯜꯂꯦ
ꯑꯗꯨꯗꯤ
ꯅꯦꯛꯁ ꯋꯤꯛ ꯁꯥꯟꯅꯕ ꯍꯧꯈ꯭ꯔꯅꯤ ꯃꯣꯏꯗꯣ ꯑꯥꯔꯖꯦꯟꯇꯤꯅꯥ ꯏꯁꯄꯦꯟꯒꯤꯁꯨ ꯅꯦꯛꯁ ꯑꯩꯁꯨꯨ ꯀꯥꯎ ꯑꯩꯈꯣꯏꯗ ꯌꯦꯡꯗ꯭ꯔꯗꯤ ꯎꯝ ꯌꯦ
ꯀꯅꯥ ꯀꯅꯥ ꯂꯩꯕ꯭ꯔꯣ ꯅꯪꯒꯤꯦ
ꯇꯨꯃꯤ ꯊꯥ ꯂꯒ ꯀꯣꯏꯔꯛꯄ ꯃꯁꯨ ꯎꯝ ꯎꯝ ꯏꯃꯥꯟꯅꯕꯤꯅꯦ
ꯕꯣꯟꯕꯨꯁꯨ ꯁꯤꯒꯤ ꯀꯩꯅꯣꯁꯦ ꯍꯥꯏꯕꯤꯕ ꯑꯩꯅ
ꯎꯝ
ꯃꯥꯁꯨ ꯌꯧꯅꯤꯡꯉꯦ ꯍꯥꯏꯅ ꯍꯥꯏꯕ ꯑꯗꯣꯅ ꯄꯥꯏꯌꯣꯅ ꯍꯥꯏꯕꯒꯤ ꯅꯪꯒꯤ ꯃꯃꯥꯡꯗ ꯀꯃꯥꯏꯅ ꯃꯥ ꯃꯩꯇꯩꯂꯣꯟ ꯉꯥꯡꯒꯦꯔꯣꯌꯦ
ꯀꯅꯥꯒꯤ ꯃꯃꯥꯡꯔ ꯅꯪꯒꯤ ꯑꯩꯔꯥ ꯅꯪꯔꯥ ꯁꯤꯁ ꯀꯔꯤ ꯇꯧꯒꯦꯔꯥ ꯑꯩꯅꯥ ꯏꯀꯥꯏꯕꯒꯤꯔꯥ ꯀꯤꯔꯕ ꯀꯣ ꯑꯩꯕꯣ
ꯃꯩꯇꯩ ꯂꯣꯟꯗ ꯑꯗꯨꯅ ꯅꯪꯅ ꯇꯂꯗꯤ ꯏꯕꯥꯅꯤ ꯃꯊꯛꯇ ꯁꯥꯕ ꯌꯥꯏꯅ ꯍꯥꯏꯕꯒꯤ ꯏ ꯑꯔꯦ ꯑꯔꯦ ꯑꯩ ꯆꯣꯞꯄ ꯉꯝꯔꯣꯏ ꯄꯩꯁꯥꯒꯤꯗꯃꯛ ꯍꯥꯏ
ꯎꯝ ꯅꯨꯃꯤꯠ ꯑꯃꯗ ꯀꯣꯜ ꯑꯃ ꯑꯅꯤ ꯇꯧꯔꯁꯨ ꯑꯗꯨꯝ ꯌꯥꯏꯌꯦ ꯉ
ꯎꯝ ꯉꯣꯟꯗꯁꯨ ꯐꯖꯅ ꯍꯥꯏꯕꯤ ꯕ꯭ꯔꯥ ꯑꯩ ꯃꯔꯛ ꯈꯔ ꯈꯔꯗꯤ ꯈꯔ ꯈꯔꯗꯤ ꯍꯥꯏꯕꯤꯌꯦ ꯑꯗꯣ ꯑꯩꯗꯤ
ꯑꯁ ꯑꯦꯛꯁꯄ꯭ꯂꯦꯟ ꯇꯧꯕꯗꯣ ꯇꯜꯂꯦ ꯑꯩ ꯃꯤ ꯌꯥꯝꯒꯤ ꯑꯦꯛꯁꯄ꯭ꯂꯦꯟ ꯇꯧ ꯍꯣꯔꯦꯟ ꯉꯁꯤ ꯇꯥꯛꯁ ꯍꯥꯞꯄꯒꯤ ꯂꯩ ꯍꯥꯏꯗꯤ ꯑꯗꯨꯝ ꯊꯨꯅ ꯗꯤꯂꯤꯠ ꯇꯧꯈ꯭ꯔꯕꯅꯦ ꯍꯥꯡꯕ ꯃꯤ ꯌꯥꯝ ꯂꯩꯕ ꯑꯗꯨꯒꯤ
ꯅꯪꯅ ꯀꯔꯤꯁꯤꯗ ꯍꯥꯞꯄꯒꯤꯔꯣ ꯑꯩꯗꯤ ꯎꯗꯦ
ꯑ ꯑꯩ ꯊꯨꯅ ꯗꯤꯂꯤꯠ ꯇꯧ ꯐꯕ ꯃꯤ ꯔꯤꯄ꯭ꯂꯥꯏ ꯄꯤꯕ ꯌꯥꯝ ꯂꯩꯕ ꯑꯗꯨꯒꯤ
ꯎꯝ ꯎꯝ
ꯃꯤ ꯑꯅꯤ ꯑꯍꯨꯝꯗꯤ ꯖꯣꯏꯟ ꯇꯧꯈ꯭ꯔꯦ ꯑꯍꯨꯝ ꯃꯔꯤ
ꯑ
ꯀꯣꯜ ꯇꯧꯅꯤꯡꯗꯦꯗꯥ ꯃꯣꯏꯕꯨꯗꯤ
ꯑꯗꯨꯅ ꯃꯥꯅ ꯑꯁ ꯄꯩꯁꯥ ꯄꯩꯁꯥ ꯄꯨꯁꯤꯔꯥ ꯄꯩꯁꯥ ꯄꯨꯕ ꯌꯥꯔꯅꯤꯅꯦ ꯑꯗꯨꯗꯤ ꯎꯕ ꯌꯥꯏꯔꯅꯤ ꯅꯈꯣꯏꯁꯨ
ꯀꯣ ꯇꯧꯕ ꯇꯥꯔꯦ
ꯌꯥꯏꯅ
ꯑ ꯁꯕ꯭ꯔꯁꯨ
ꯀꯦꯝ ꯁꯥꯔ
ꯎꯝ
ꯑꯗꯨꯕꯨ ꯑꯩꯒꯤ ꯗꯨꯀꯥꯟꯒꯤ ꯃꯈꯥ ꯑꯣꯏꯕꯒꯤ ꯌꯥꯝ ꯁꯥꯕ ꯑꯣꯏꯗ
ꯍꯣꯏ ꯅꯦꯛꯁ ꯏꯌꯥꯔ ꯏ ꯍꯥꯏꯗꯤ ꯆꯔ ꯂꯣ ꯀꯔ
ꯅꯦꯛꯁ ꯏꯔ
ꯑꯩꯈꯣꯏꯒꯤ ꯇ꯭ꯔꯦꯅꯤꯡꯗꯨ ꯂꯣꯏꯔꯒ ꯎꯝ ꯄꯩꯁꯥ ꯇꯥꯟꯗ꯭ꯔꯗꯤ ꯗꯤ ꯌꯥꯗꯦ ꯅꯦꯛꯁ ꯏꯌꯔꯗꯤ
ꯎꯝ
ꯑ ꯁꯦꯔꯤꯁ ꯑꯗꯣ ꯑꯈꯣꯏ ꯇꯃꯦꯡꯂꯣꯡꯗꯁꯨ ꯎ ꯄ꯭ꯔꯤ ꯄ꯭ꯔꯥꯏꯃꯔꯤꯒꯤ ꯁꯥꯔꯇꯤꯐꯤꯀꯦꯠꯄꯕꯨ ꯂꯥꯏꯔꯗꯤ ꯇꯥꯖꯩ ꯄꯥꯕ꯭ꯂꯤꯛ ꯁ꯭ꯀꯨꯜ ꯈ꯭ꯣꯏꯗꯗꯤ ꯇꯦꯟ ꯊꯥꯎꯖꯟꯒꯤꯅꯤ ꯇꯦꯟ ꯊꯥꯎꯖꯟꯗꯒꯤ ꯏꯁꯇꯥꯔꯇꯤꯡꯅꯦ ꯍꯥꯏꯌꯦ
ꯌꯥꯏꯅ ꯑꯗꯨꯗꯤ ꯌꯨꯝꯗ ꯂꯩ ꯂꯩꯕ
ꯎꯝ ꯑꯩꯈꯣꯏ ꯌꯨ ꯕꯤ ꯑꯦꯁꯇꯁꯨ ꯑꯦꯠ ꯊꯥꯎꯖꯟ ꯅꯥꯏꯟ ꯊꯥꯎꯖꯟꯒꯨꯝꯕꯗꯅ ꯁꯇꯥꯥꯔꯇꯤꯡꯅꯦ ꯍꯥꯏꯌꯦ
ꯑ
ꯌꯨ ꯕꯤ ꯑꯦꯁ ꯇ ꯁꯨ ꯌꯨꯝꯗ ꯂꯥꯏꯔꯒ ꯇꯦꯟ ꯊꯥꯎꯖꯟꯒꯨꯝꯕ ꯂꯥꯏꯔ ꯑꯗꯨꯝ ꯌꯥꯏ ꯍꯣꯏ ꯅꯪ ꯍꯥꯏꯕꯗꯨꯁꯨ ꯆꯨꯝꯃꯦ ꯑꯦꯛꯁꯄꯤꯔꯤꯌꯦꯟ ꯈꯔꯥꯂꯩꯔꯒ ꯀꯣ ꯃꯄꯥꯟꯒꯦ ꯆꯍꯤ ꯑꯅꯤ ꯑꯍꯨꯝꯗꯤ ꯆꯠꯄ ꯇꯥꯔꯦꯗ ꯕꯤ ꯑꯦꯗꯁꯨ ꯇꯝꯅꯤꯡꯉꯦ
ꯕꯤ ꯑꯦꯠ ꯇꯝꯅꯤꯡꯕꯅ ꯌꯥꯗ꯭ꯔꯦ
ꯇꯝ ꯁꯤꯔꯥ ꯈꯪꯗꯦꯅꯦ ꯄꯤꯁꯤꯌꯥꯔꯗꯣ
ꯇꯝꯁꯦ
ꯎꯝ ꯌꯥꯝꯅꯒ ꯑꯩꯈꯣꯏ ꯄꯩꯁꯥ ꯈꯔ ꯁꯦꯚꯤꯡ ꯇꯧꯔꯒ
ꯎꯝ
ꯑꯗꯨꯕꯨ ꯕꯤ ꯇꯝꯕ ꯗꯤ ꯄꯩꯁꯥꯗꯤ ꯄꯥꯛ ꯁꯦꯚꯤꯡ ꯇꯧꯕ ꯉꯝꯒ ꯎꯝ ꯌꯥꯝ ꯉꯝꯗꯕ ꯃꯥꯜꯂꯦꯗ
ꯂꯣꯏꯔꯗꯤ ꯑꯗꯨꯝ ꯐꯌꯦꯅ ꯌꯥꯏꯌꯦꯅꯥ
ꯎꯝ ꯑꯩꯈꯣꯏ ꯁꯦꯂꯔꯤ ꯁꯦꯂꯔꯤꯗꯅ ꯁꯄꯣꯠ
ꯌꯨꯝꯗ ꯊꯥꯗ꯭ꯔꯁꯨ ꯑꯩꯈꯣꯏꯒꯤ ꯂꯥꯏꯗꯗꯤ ꯑꯗꯨꯝ ꯐꯥꯏꯌꯦꯒ
ꯑꯩꯒꯤ ꯀꯩꯅꯣ ꯏꯆꯦ ꯑꯃꯗꯣ ꯑꯗꯨꯁꯨꯝ ꯃꯇꯣꯝꯗ ꯕꯤ ꯑꯦꯗ ꯇꯝꯕꯅꯦꯕ ꯃꯥ ꯑꯣꯖꯥ ꯑꯣꯏꯔꯒꯀꯣ
ꯑ
ꯑꯗꯨꯗꯤ ꯁꯦꯚꯡꯗꯤ ꯇꯧꯕ ꯉꯝꯂꯦ ꯍꯥꯏꯅ ꯍꯥꯏ ꯑꯗꯨꯕꯨ ꯃꯤꯉꯣꯟꯗꯗꯤ ꯄꯩꯁꯥ ꯄꯨꯗ꯭ꯔꯦꯅ ꯃꯥꯒꯤ ꯂꯥꯏꯔꯤꯛ ꯇꯝꯕꯗꯣ ꯃꯥꯅ ꯑꯗꯨꯝ ꯄꯨꯊꯣꯛꯈ꯭ꯔꯦꯅ
ꯑꯥ
ꯏꯟꯁꯇꯜꯃꯦꯟꯒꯤ ꯑꯣꯏꯅ ꯃꯥ ꯀꯩꯅꯣ ꯇꯧꯕ ꯃꯥꯜꯂꯦ ꯑꯗꯨꯒꯤ ꯑꯦꯛꯖꯥꯝ ꯊꯥꯕ ꯈꯨꯗꯤꯡ ꯇ꯭ꯋꯦꯟꯇꯤ